ꯍꯜꯂꯣ ꯇꯥꯏꯌꯦ ꯇꯥꯏꯌꯦ ꯑꯩ ꯅꯥ ꯄꯪꯅ ꯑꯩꯒꯤ ꯅꯥꯁꯦ
ꯅꯪꯒꯤ ꯈꯣꯟꯗꯣ ꯑꯍꯥꯟꯕꯗ ꯑꯩꯁꯨ ꯇꯥꯗꯕꯒꯤ ꯅꯥꯀꯣꯟꯗ ꯊꯤꯟꯖꯤꯜꯂꯒ ꯑꯁ ꯅꯪꯒꯤ ꯀꯣꯟꯗꯣ ꯌꯥꯝ ꯀꯜꯂꯦꯍꯦ
ꯇꯥꯕ꯭ꯔꯣ ꯇꯥꯕ꯭ꯔꯣ ꯍꯥꯏꯌꯦ ꯏ ꯅꯣꯛꯄ ꯍꯧꯔꯦ ꯁꯤ ꯅꯨꯄꯤꯁꯤꯗꯤ
ꯅꯪ ꯅꯅꯦ
ꯇꯨ ꯇꯨꯝꯃꯒꯂꯩꯌꯦ ꯂꯧ ꯂꯣꯏꯔꯕꯅꯤꯅ ꯅꯨꯡꯉꯥꯏꯕ ꯑꯃꯨꯛ ꯍꯧꯔꯒ ꯀꯦ ꯅꯪꯗꯤ ꯐꯤ ꯇꯨꯕ ꯆꯠꯇ꯭ꯔꯣ ꯉꯁꯤ
ꯑꯩꯒꯤꯗꯤ ꯂꯣꯏꯈ꯭ꯔꯦ ꯐꯤ ꯇꯨꯕ ꯂꯣꯏꯈ꯭ꯔꯦ ꯊꯥ ꯑꯃꯅꯦ ꯊꯥ ꯑꯃꯈꯛꯇꯪꯅꯦ ꯅꯥꯟꯅ ꯂꯣꯏꯔ
ꯑꯗꯣ ꯅꯨꯇꯤꯒꯤ ꯑꯗꯨꯝ ꯆꯠꯄ꯭ꯔꯥ
ꯍꯣꯏ ꯌꯥꯝ ꯅꯨꯡꯉꯥꯏꯌꯦ ꯅꯪ ꯃꯊꯪ ꯆꯍꯤ
ꯇꯨꯕ ꯍꯩꯔꯕꯣ
ꯑꯗꯨꯝ ꯏꯁꯥꯒꯤꯗꯤ ꯈꯔ ꯈꯔ ꯑꯗꯨꯝ ꯐꯅꯦꯛꯀꯨꯝꯕꯗꯤ ꯇꯨꯕ ꯍꯩꯔꯅꯤꯅ
ꯐꯅꯦꯛ ꯅꯠꯇꯕ ꯐꯨꯔꯤꯠꯀꯨꯝꯕ ꯍꯥꯏꯕꯅꯤꯗ ꯈꯪꯒ꯭ꯔꯥꯒꯨꯝꯕ
ꯑꯣ ꯐꯨꯔꯤꯠ ꯀꯨꯝꯕ ꯇꯨꯕꯗꯣ
ꯑꯥ
ꯍꯩ ꯍꯩꯗꯤ ꯍꯩꯔꯅꯤꯗꯣ ꯌꯥꯝꯅ ꯏꯁꯃꯥꯔꯠ ꯑꯣꯏꯕꯨꯗꯤ ꯑꯣꯏꯔꯣꯏꯗ
ꯑꯗꯣ ꯊꯥ ꯑꯍꯨꯝꯒꯨꯝꯕ ꯑꯃꯨꯛ ꯇꯨꯕ ꯆꯠꯂꯨꯅꯦ
ꯇꯜꯂꯦꯗ
ꯑꯩꯅ ꯍꯥꯏꯕꯗꯤ ꯇꯝꯃꯒ ꯆꯠꯂꯣ ꯍꯧꯖꯤꯛ ꯅꯪ ꯈꯔ ꯈꯔ ꯈꯪꯕ ꯃꯇꯝꯗ ꯆꯠꯀꯗꯕꯅꯤꯅꯦ ꯄꯥꯝꯃꯨꯗ꯭ꯔꯣ
ꯑꯩꯗꯤ ꯌꯨꯝꯗ ꯑꯗꯨꯝ ꯐꯤꯒꯨꯝꯕ ꯐꯅꯦꯛꯒꯨꯝꯕ ꯇꯥꯏꯅꯤꯉꯥꯏ ꯈꯛꯇ ꯆꯠꯄꯅꯦꯗ
ꯎꯝ
ꯀꯔꯤ ꯀꯥꯅꯕ ꯑꯗꯨꯒꯨꯝꯕ ꯏꯅꯥꯎꯅꯨꯄꯤꯗꯤ ꯌꯥꯝ ꯍꯩꯔ ꯃꯥꯜꯂꯦꯅꯦ
ꯈꯪꯗ ꯍꯦ ꯍꯟꯗꯛ ꯑꯉꯥꯡꯒꯤ ꯐꯣꯔꯣꯛ ꯇꯨꯒꯦ ꯍꯥꯏꯕ ꯃꯥꯜꯂꯦ ꯅꯪ ꯑꯉꯥꯡꯒꯤ ꯈꯪꯒ꯭ꯔꯥꯒꯨꯝꯕ ꯐꯨꯔꯤꯠꯀꯨꯝꯕꯗꯤ ꯇꯨꯕ ꯍꯩꯔꯕꯣ
ꯑꯩꯈꯣꯏꯗꯤ ꯑꯗꯨꯒꯨꯝꯕ ꯇꯝꯗꯤꯌꯦ ꯑꯩꯈꯣꯏꯅ ꯇꯝꯕꯁꯦ ꯐꯥꯔꯁꯇ ꯄꯤꯠ ꯄꯤꯇꯤꯀꯣꯠ ꯇꯝꯃꯦ ꯄꯤꯇꯤꯀꯣ ꯑꯦ ꯀꯔꯤ ꯑꯁꯤꯗꯤ ꯂꯣꯏꯅꯃꯛꯠꯀꯤꯅꯦ ꯀꯔꯤꯔꯣ ꯃꯁꯤ
ꯑꯗꯨꯑꯣꯏꯔꯁꯨ ꯌꯥꯝ ꯄꯥꯛꯑꯦ ꯅꯁꯛꯇꯨꯒ ꯌꯥꯝ
ꯑꯥꯁ ꯑꯣ ꯅꯪꯁꯨ ꯇꯝꯕ ꯆꯠꯂꯣ ꯅꯪꯉꯣꯟꯗꯁꯨ ꯇꯝꯕꯤꯒꯅꯤꯌꯦ
ꯑꯦ ꯇꯝꯗꯦ ꯑꯩꯈꯣꯏ ꯑꯦ ꯏꯅꯥꯎꯅꯨꯄꯤꯅ ꯇꯝꯕꯗꯤ ꯑꯉꯥꯡꯒꯤ ꯈꯪ ꯈ꯭ꯔ ꯍꯥꯟꯅ ꯇꯨꯒꯦ ꯍꯥꯏꯌꯦ
ꯑꯩ ꯍꯥꯏꯒꯦꯕꯀꯣ ꯃꯅꯤꯄꯨꯔꯗꯗꯤ ꯑꯩꯈꯣꯏ ꯂꯝꯗꯗꯤ ꯄꯦꯇꯤꯀꯣ ꯁꯦꯠꯄꯅꯤꯅ ꯌꯥꯝ ꯀꯥꯟꯕꯅꯦ
ꯑꯣ ꯑꯣ ꯅꯣꯏꯔꯣꯝꯗ ꯑꯥ ꯑꯥ ꯈꯪꯉꯤ ꯈꯪꯉꯤ ꯃꯐꯝ ꯃꯐꯝꯗꯅꯤꯗ ꯅꯠꯇ꯭ꯔꯣ
ꯃꯐꯝ ꯃꯐꯝ ꯍꯥꯏꯗꯤ ꯂꯣꯏꯅ ꯁꯤꯁꯦ ꯍꯥꯏꯗꯤ ꯑꯗꯨꯒꯤ ꯑꯁꯤꯁꯦ ꯃꯦꯟ ꯑꯣꯏꯅ ꯑꯩꯈꯣꯏ ꯇꯝꯒꯗꯕꯒꯤ ꯃꯣꯏꯅ ꯑ ꯄꯤꯕꯅꯦꯕ ꯍꯥꯏꯗꯤ ꯑꯁꯤ ꯇꯝꯒꯗꯕꯅꯦ ꯍꯥꯏꯕꯗꯣ ꯃꯣꯏꯅ ꯑꯗꯨꯝ ꯂꯩꯌꯦꯕ ꯑꯩꯈꯣꯏꯅ ꯑꯩꯈꯣꯏꯅ ꯇꯝꯅꯤꯡꯉꯦ ꯍꯥꯏꯅ ꯑꯃ ꯍꯦꯛꯇ ꯇꯝꯕ ꯌꯥꯗꯦꯕ ꯄꯦꯇꯤꯀꯣꯠ ꯇꯝꯃꯦ ꯑꯗꯨꯒ ꯀꯩꯅꯣ ꯀꯔꯇꯥ ꯇꯃꯦ ꯇꯣꯞꯁ ꯕ꯭ꯂꯥꯎꯁ ꯕ꯭ꯂꯥꯎꯁ ꯇꯣ
ꯑꯥ
ꯎꯝ ꯀꯩꯅꯣ ꯕ꯭ꯂꯥꯎꯁ ꯁ꯭ꯀꯨꯜ ꯑꯣꯖꯥꯒꯨꯝꯕ ꯇꯧꯕ ꯃꯤꯁꯤꯡꯅ ꯍꯥꯞꯄ ꯕ꯭ꯂꯥꯎꯁꯇꯣ
ꯑ
ꯑꯗꯨ ꯇꯝꯃꯦ ꯑꯗꯨꯒ ꯇꯣꯞꯁ ꯕ꯭ꯂꯥꯎꯁ ꯍꯥꯏꯅ ꯎ ꯇꯣꯞꯁ ꯕ꯭ꯂꯥꯎꯁꯅ ꯇꯣꯡꯉꯥꯜꯂꯦꯕ ꯕ꯭ꯂꯥꯎꯁ ꯍꯥꯏꯕꯁꯤꯅ ꯇꯣꯡꯉꯥꯜꯂꯦꯕ ꯗꯤꯖꯥꯏꯟ ꯌꯥꯎꯕꯗꯨꯅ ꯇꯣꯞꯁ ꯍꯥꯏꯔꯦ ꯑꯗꯨ ꯇꯝꯃꯦ ꯑꯗꯨꯒ ꯈꯣꯡꯒ꯭ꯔꯥꯎ ꯈꯣꯡꯒ꯭ꯔꯥꯎ ꯑꯗꯨꯝ ꯌꯨꯝꯗ ꯂꯩꯕ ꯁꯦꯠꯄꯗꯣ ꯆ ꯆꯥꯔꯗꯒ ꯌꯥꯝ ꯌꯣꯟꯕꯗꯣ ꯑꯗꯨꯒꯨꯝꯕꯗꯣ ꯇꯝꯃꯦ
ꯂꯣꯏꯔꯦ
ꯇꯨꯅꯦꯗꯥ ꯍꯣꯏ
ꯊꯥ ꯑꯃ ꯀꯩꯅꯣ ꯅꯨꯃꯤꯠ ꯑꯃꯗ ꯄꯨꯡ ꯀꯌꯥꯗꯤ ꯇꯝꯒꯦ
ꯄꯨꯡ ꯅꯠꯇꯦ ꯊꯥ ꯑꯃ ꯍꯥꯏꯁꯦ
ꯑꯝ
ꯊꯥꯗ ꯅꯨꯃꯤꯠ ꯊꯥꯔꯇꯤ ꯋꯥꯟ ꯂꯩꯌꯦꯗꯅ ꯊꯥꯔꯇꯤ ꯂꯩꯌꯦꯗꯅ ꯑꯗꯨ ꯑꯩꯈꯣꯏꯒꯤꯗꯣ ꯊꯥꯔꯇꯤ ꯋꯥꯟꯒꯤꯅꯦꯕ ꯑꯗꯨ ꯅꯨꯃꯤꯠ ꯇꯔꯥꯁꯤꯗꯤ ꯅꯨꯃꯤꯠ ꯇꯔꯥ ꯅꯠꯇꯦ ꯅꯨꯃꯤꯠ ꯇꯔꯥꯅꯤ ꯊꯣꯏꯒꯨꯝꯕꯁꯦ ꯀꯩꯅꯣꯕ ꯎ ꯊꯤꯎꯔꯤ ꯑꯣꯏꯅ ꯇꯝꯗꯣꯏꯅꯦꯕ
ꯑꯣ ꯑꯣ ꯌꯥꯝ ꯐꯩꯅꯦ ꯐ꯭ꯔꯤꯗ ꯇꯝꯕ ꯐꯪꯕꯁꯤꯗꯤ ꯄꯩꯁꯥ ꯆꯪꯗꯅ ꯅꯠꯇ꯭ꯔꯣ
ꯅꯨꯡꯉꯥꯏꯌꯦ ꯑꯗꯨꯒ ꯑꯗꯨꯝ ꯑꯣꯖꯥꯁꯤꯡꯗꯨꯁꯨꯅꯦ ꯇꯥꯛꯑꯦꯕ ꯃꯣꯏ ꯀꯩꯅꯣ ꯎꯝ ꯑꯁ ꯄꯤꯈꯠꯂꯛꯄꯅꯤꯅꯀꯣ
ꯑ
ꯍꯥꯏꯗꯤ ꯃꯣꯏꯅ ꯀ꯭ꯂꯥꯁ ꯂꯧꯕ ꯑꯗꯨꯒꯨꯝꯕ ꯃꯣꯏꯅ ꯄ꯭ꯔꯣꯁꯦꯁ ꯆꯠꯄꯗꯨꯒꯨꯝꯕꯗꯣ ꯐꯖꯅ ꯄꯤꯈꯠꯄꯅꯤꯅ ꯑꯗꯨꯒ ꯂꯟꯁꯁꯨ ꯐꯖꯅ ꯄꯤꯌꯦ ꯆꯥꯒ ꯂꯟꯁꯒ ꯌꯥꯝ ꯍꯥꯎꯋꯦ ꯄꯤꯕꯁꯨ ꯆꯥꯕꯗꯁꯨ ꯆꯧꯒ ꯃꯩꯛ ꯃꯀ꯭ꯔꯣꯅꯤꯒꯥ ꯐ꯭ꯔꯥꯏ ꯔꯥꯏꯁ
ꯄꯨꯡ ꯀꯌꯥ ꯇꯝꯒꯦ ꯍꯥꯏꯕꯅꯦ
ꯄꯨꯡꯗꯣ ꯄꯨꯡ ꯑꯗꯨꯝ ꯑꯩꯈꯣꯏ ꯍꯣꯏ ꯄꯨꯡ ꯑꯩꯈꯣꯏ ꯏꯁꯇꯨꯗꯦꯟꯁꯤꯡꯒꯤ ꯑꯗꯨꯝ ꯂꯩꯔꯦ ꯁꯤꯗꯦꯟꯗꯒꯤ ꯂꯩꯔꯦ ꯑꯩꯈꯣꯏꯒꯤ ꯕꯦꯠꯁꯤꯇꯗꯤ ꯃꯣꯏ ꯕꯦꯠꯆ ꯑꯃꯗ ꯀꯨꯟꯊ꯭ꯔꯥ ꯀꯨꯟꯊ꯭ꯔꯥꯅꯦ
ꯑꯣ
ꯀꯨꯟꯊ꯭ꯔꯥ ꯂꯧꯕꯅꯦ ꯑꯗꯨꯝ ꯕꯦꯠꯁ ꯑꯃꯗ ꯌꯥꯝꯗ꯭ꯔꯕꯗ ꯃꯤ ꯀꯨꯟꯗꯤ ꯑꯦꯛꯖꯥꯝ ꯊꯥꯒꯗꯕꯅꯦ ꯑꯦꯛꯖꯥꯝꯒ ꯊꯥꯔꯤꯅꯦ ꯏꯕꯦꯝꯃ ꯕꯥ ꯃꯥꯒ ꯇꯧꯔꯒ ꯏꯊꯟ ꯏꯊꯟꯗ ꯄ꯭ꯔꯦꯖꯦꯟ ꯑꯦꯁꯟꯒ ꯇꯧꯔꯒ ꯋꯥ ꯉꯥꯡꯉꯤꯅꯦ
ꯎ ꯌꯥꯝ ꯐꯩ ꯅ ꯅ ꯁꯛꯇꯨ ꯌꯦꯡꯅꯤꯡꯉꯦ
ꯑꯗ ꯑ ꯀꯩꯅꯣ ꯍ ꯐꯥꯔꯁ ꯗꯦ ꯍꯧꯕ ꯃꯇꯝꯗ ꯊꯤꯑꯣꯣꯔꯤ ꯇꯧꯕ ꯃꯇꯝꯗꯗꯤ ꯑꯩꯁꯦ ꯎꯝ ꯄ꯭ꯔꯖꯦꯟꯇꯦꯁꯟꯁꯦ ꯐꯪꯗ꯭ꯔꯦꯕ ꯑꯗꯨꯒ ꯂꯥꯁꯇ ꯑꯦꯛꯖꯥꯝ ꯑꯦꯛꯖꯥꯝ ꯊꯥꯔꯝꯗꯥꯏꯁꯤꯗ ꯄ꯭ꯔꯖꯦꯟꯇꯦꯁꯟꯁꯦ ꯂꯣꯏꯅꯃꯛ ꯇꯧꯍꯜꯂꯦꯕ ꯑꯗꯣ ꯃꯤ ꯈꯔꯗꯤ ꯃꯄꯥꯟ ꯍꯥꯏꯗꯤ ꯃꯤꯃꯥꯡꯗ ꯊꯣꯛꯄ ꯉꯝꯗꯕ ꯃꯤꯗꯤ ꯂꯩꯌꯦꯗꯅ
ꯑ
ꯑꯗꯨꯒꯨꯝꯕꯒꯁꯨ ꯌꯥꯝ ꯖꯥꯠ ꯖꯥꯠ ꯊꯦꯡꯅꯩ ꯃꯃꯤꯡ ꯃꯃꯤꯡ ꯈꯛꯇ ꯍꯥꯏꯕꯗꯁꯨ ꯅꯤꯛꯑꯒ ꯍꯥꯏꯗꯤ ꯃꯤꯃꯥꯡ ꯊꯣꯛꯑ ꯅꯔꯚꯁ ꯆꯜꯂꯒ ꯀꯟꯐ꯭ꯌꯨꯁ ꯆꯜꯂꯒ ꯇꯧꯕꯗꯣ ꯑꯗꯨ ꯌꯥꯝ ꯇꯧꯋꯦ ꯑꯍꯟ ꯑꯩꯈꯣꯏꯗꯒꯤꯁꯨ ꯑꯍꯟ ꯌꯥꯎꯋꯦ ꯑꯩꯉꯣꯟꯗꯒꯤꯁꯨ ꯑꯉꯥꯡ ꯑꯣꯏꯕꯁꯨ ꯌꯥꯎꯋꯦ ꯂꯩꯁꯥꯕꯤ ꯌꯥꯝꯗꯦ ꯃꯔꯤ ꯃꯉꯥ ꯉꯛꯇꯅꯦ ꯑꯇꯩꯗꯤ ꯃꯧ ꯉꯥꯛꯛꯇ ꯃꯧ ꯑꯣꯏꯔꯁꯤ ꯁꯨ ꯃꯤꯃꯥꯡ ꯊꯣꯛꯇꯕ ꯃꯤꯗꯤ ꯑꯗꯨꯝ ꯃꯤꯃꯥꯡ ꯊꯣꯛꯑꯒ ꯋꯥ ꯉꯥꯡꯕ ꯉꯝꯗꯦꯗꯅ ꯑꯗꯨꯒꯨꯝꯕꯒꯁꯦ ꯅꯤꯛꯑꯒ ꯆꯍꯤ ꯈꯨꯗꯤꯡ ꯂꯩꯔꯅꯤ ꯑꯁꯤꯗꯤ ꯇ꯭ꯔꯦꯟꯅꯤꯡꯗꯣ ꯂꯣꯏꯅ ꯑꯗꯨꯝ
ꯍꯂꫭ
ꯌꯥꯗꯦ ꯑꯁꯤ ꯆꯍꯤ ꯑꯁꯤ ꯇ꯭ꯔꯦꯅꯤꯡ ꯌꯥꯎꯕꯁꯦ ꯆꯍꯤ ꯑꯅꯤ ꯂꯩꯔꯒ ꯑꯃꯨꯛ ꯑꯇꯣꯞꯄꯗ ꯌꯥꯎꯅꯤꯡꯉꯗꯤ ꯌꯥꯎꯕ ꯌꯥꯏꯌꯦ
ꯀꯣꯟꯗꯤ ꯄꯤꯔꯣꯏ ꯍꯥꯏꯔꯣ ꯄꯤꯒꯦ ꯍꯥꯏ
ꯄꯤ ꯄꯤ ꯔꯥꯏ ꯀꯣꯟꯗꯤ ꯄꯤꯗꯦ ꯑꯗꯣ ꯚꯔꯥꯒꯤ ꯑꯗꯨꯝ ꯃꯣꯏꯅ ꯁꯪꯁꯟ ꯇꯧꯔꯨꯗꯕꯅꯤꯅ ꯎꯄꯥꯏ ꯂꯩꯇꯦ ꯍꯥꯏꯌꯦ ꯑꯗꯣ ꯚꯔꯥꯒꯤꯗꯤꯅꯦ ꯅꯨꯃꯤꯠ ꯇꯔꯥꯒꯤꯒꯨꯝꯕ ꯑꯗꯨꯝ ꯚꯔꯥꯒꯤ ꯈꯔꯗꯤ ꯍꯟꯕꯤꯌꯦ ꯍꯥꯏꯌꯦ ꯚꯔꯥꯒꯤ ꯑꯣꯏꯕꯗꯣ ꯑꯩꯈꯣꯏꯅ ꯆꯪꯈꯤꯕ
ꯐꯩꯅꯦ
ꯃꯌꯥꯝ ꯐꯕꯅꯦ ꯑꯩ
ꯏꯅꯥꯎꯅꯨꯄꯤꯅ ꯇꯝꯕꯗꯨꯗꯤ ꯊꯥꯗ ꯂꯤꯁꯤꯡ ꯑꯅꯤ ꯆꯥꯃꯉꯥꯅꯦ
ꯊꯥꯗ ꯆꯠꯄ꯭ꯔꯥ ꯑꯣ ꯑꯗꯨꯁꯨ ꯃꯥꯒꯤ ꯗꯣ ꯃꯤ ꯌꯥꯝꯂꯝꯃꯣꯏꯅ
ꯃꯤ ꯑꯅꯤꯈꯛꯇꯅꯦ ꯍꯥꯏꯌꯦ
ꯑꯦ ꯑꯗꯨ ꯎꯝ
ꯃꯥ ꯀꯩꯅꯣꯅꯦ ꯄꯨꯡꯗꯤ ꯑꯗꯨꯝ ꯌꯥꯏ ꯍꯥꯏ ꯑꯗꯨꯝ ꯃꯌꯥ ꯃꯃꯥꯟꯅ ꯕꯤꯅꯦ ꯑꯗꯨꯒꯤꯀꯣ
ꯎꯝ
ꯐꯖꯅꯁꯨ ꯇꯝꯕꯤꯌꯦ ꯍꯥꯏꯕ ꯉꯁꯤ ꯅꯨꯃꯤꯠ ꯀꯔꯤ ꯍꯥꯏꯁꯤꯔꯥ ꯃꯥ ꯁꯪꯗ꯭ꯔꯦꯗꯅ
ꯎꯪ
ꯇꯨꯕ ꯅꯨꯄꯤꯗꯨꯅ ꯁꯪꯗ꯭ꯔꯦ ꯍꯥꯏꯔꯗꯤ ꯍꯌꯦꯡꯁꯦ ꯉꯁꯤꯒꯤꯒ ꯍꯌꯦꯡꯒꯤꯒꯗꯣ ꯄꯨꯜꯂꯞ ꯑꯗꯨꯝ ꯅꯨꯃꯤꯠ ꯆꯨꯞꯄ ꯇꯧꯋꯦ ꯍꯥꯏꯌꯦ
ꯑꯣ
ꯃꯤ ꯑꯇꯣꯞꯄꯗꯤ ꯁꯪꯗ꯭ꯔꯦ ꯍꯥꯏꯔꯗꯤ ꯑꯗꯨꯝ ꯁꯪꯗ꯭ꯔꯦ ꯍꯥꯏꯅꯀꯣ ꯃꯥꯗꯤ ꯁꯪꯗꯕ ꯒꯤ ꯅꯨꯃꯤꯠꯇꯨꯁꯨ ꯑꯗꯨꯝ ꯐꯨꯒꯠꯂꯒ ꯇꯧꯋꯦ ꯍꯥꯏ
ꯑꯣ
ꯃꯥ ꯀꯥꯡꯈꯟ ꯍꯥꯟꯅ ꯇꯧꯕꯗꯣ ꯈꯪꯗ꯭ꯔꯣ ꯀꯥꯡꯈꯟꯒꯤ ꯃꯔꯨꯞ
ꯑꯥ ꯑꯥ ꯑꯥ
ꯃꯥꯅ ꯈꯣꯝꯕꯗꯣ ꯑꯗꯨ ꯅꯨ
ꯑꯥ ꯑꯣ ꯑꯗꯨ ꯃꯥꯁꯨ ꯑꯗꯨ ꯑꯣꯏꯅ ꯇꯨꯔꯣꯗꯅ ꯀꯥꯡꯈꯟ ꯑꯣꯏꯅ
ꯑꯗ ꯍꯧꯖꯤꯛꯇꯤ ꯎꯝ ꯍꯥꯟꯅ ꯍꯧꯕꯅꯤꯅꯀꯣ ꯑꯗꯨꯝ ꯑꯉꯥꯡꯒꯤ ꯈꯪꯒ꯭ꯔꯥꯎ ꯐ꯭ꯔꯣꯛ ꯑꯗꯨꯝ
ꯃꯥꯅ ꯈꯨ ꯈꯣꯡꯒ꯭ꯔꯥꯎ ꯑꯗꯨꯒꯨꯝꯕ ꯇꯨꯕ ꯁꯨꯔꯨꯛꯄꯨꯗꯤ ꯀꯥꯡꯈꯟꯗꯨ ꯇꯨꯕ ꯍꯩꯔꯗꯤ ꯀꯥꯡꯈꯟꯗꯨ ꯑꯣꯏꯅ ꯕꯤꯖꯤꯅꯦꯁ ꯇꯨ ꯊꯨꯅ
ꯑꯁ ꯍꯧꯖꯤꯛꯇꯤ ꯀꯥꯡꯈꯟ ꯗꯥꯏꯔꯦꯛ ꯆꯪꯕ ꯌꯥꯗꯦꯗꯅ ꯃꯣꯏ ꯇꯨꯕꯒꯤꯁꯨ ꯅꯤꯌꯣꯝ ꯂꯩꯕꯅꯤꯅ
ꯑꯣ ꯑꯗꯨ ꯃꯤ ꯍꯥꯏꯕꯁꯤꯗꯤ ꯃꯈꯨꯠꯇꯣ ꯈꯪꯉꯗꯤ ꯍꯥꯏꯗꯤ ꯇꯦꯂꯔꯗꯣ ꯄꯥꯏꯕ ꯃꯦꯆꯤꯟꯗꯣ ꯄꯥꯏꯕ ꯍꯩ ꯈꯔꯗꯤ ꯑꯗꯨꯝ ꯎ ꯇꯨꯕ ꯌꯥꯔꯅꯤꯗ
ꯀꯨꯝꯍꯩ ꯂꯣꯏꯗ꯭ꯔꯤꯐꯥꯎ ꯉꯁꯤ ꯀꯨꯝꯁꯤ ꯆꯍꯤꯗꯤ ꯑꯗꯨꯝ ꯇꯝꯈ꯭ꯔꯅꯤ ꯃꯥ
ꯑꯦ ꯌꯥꯝꯃꯟꯗ꯭ꯔꯣ ꯆꯍꯤ
ꯌꯥꯝ ꯃꯟꯗꯦ ꯑꯗꯨꯝ ꯍꯥꯏꯕꯗꯤ ꯌꯥꯝ ꯈꯪꯕꯗꯨꯅ ꯐꯩꯗꯅ
ꯎꯝ ꯊꯥ ꯇꯔꯨꯛ ꯑꯗꯨꯝ ꯇꯝꯒꯅꯤ ꯃꯥꯗꯣ ꯎꯝ
ꯃꯦꯆꯤꯟꯗꯨꯁꯨ ꯂꯩꯔꯕꯣ ꯅꯣꯏ
ꯂꯩꯗꯦ ꯃꯣꯏꯒꯤ ꯑꯗꯨꯝ ꯂꯩꯌꯦ ꯍꯥꯏꯌꯦꯕ ꯃꯥꯅ ꯕꯔꯥ ꯂꯩꯕꯗꯣ ꯕꯔꯥ ꯂꯩꯕꯒꯤ ꯃꯅꯥꯛꯇꯅꯦꯕ
ꯑꯣ ꯌꯨꯝꯗꯁꯨ ꯃꯁꯥꯒꯤꯗꯣ ꯑꯃ ꯑꯃꯨꯛ ꯂꯩꯔꯗꯤ ꯑꯗꯨꯝ ꯊꯧꯅꯤꯡꯕ ꯃꯇꯝꯗ ꯊꯧꯕꯩꯅ
ꯃꯥꯗꯣ ꯀꯩꯅꯣꯅꯦꯕ ꯎꯝ ꯃꯥꯅ ꯇꯝꯕꯤꯕꯗꯣ ꯃꯤꯅ ꯇꯝꯕꯤꯕ ꯅꯨꯄꯤꯗꯣ ꯃꯃꯥꯟꯅꯕꯤꯅꯦꯕ ꯑꯗꯨꯒꯤ ꯃꯆꯦꯒ ꯎ ꯎꯝ ꯀꯔꯤ ꯍꯥꯏꯁꯤꯔꯥ ꯃꯅꯥꯎꯅꯨꯄꯤ ꯑꯗꯨꯝ ꯇꯨꯕ ꯃꯥꯜꯂꯦꯕ ꯑꯗꯨꯒꯤ ꯃꯆꯦꯒ ꯃꯅꯥꯎꯅꯨꯄꯤꯗꯨꯅ ꯑꯗꯨꯝ ꯇꯝꯕꯤꯔꯦ ꯍꯥꯏ ꯃꯤ ꯑꯅꯤ ꯈꯛꯇꯅꯤ ꯍꯥꯏ
ꯁ꯭ꯌꯥꯝ
ꯑꯗꯨꯒꯤ ꯐꯖꯅꯁꯨ ꯇꯝꯕꯤꯌꯦ ꯍꯥꯏꯌꯦ
ꯃꯥ ꯇꯨꯏꯁꯟꯗꯨꯗꯤ ꯇꯧꯗ꯭ꯔꯕꯣ
ꯇꯧꯋꯦ ꯇꯨꯏꯁꯟꯁꯨ ꯇꯧꯋꯦ ꯐꯤ ꯇꯨꯕ ꯂꯣꯏꯔꯒ ꯇꯨꯏꯁꯟ ꯑꯃꯨꯛ ꯆꯠꯂꯦ
ꯑꯅꯤꯅꯤꯅꯦ ꯃꯥꯅ ꯇꯧꯔꯤꯁꯦ
ꯀꯗꯥꯏꯗꯒꯤ ꯕꯔꯥꯒꯤꯁꯨ ꯁ ꯌꯨꯝꯒꯤ ꯚꯔꯥꯒꯤꯁꯨ ꯑꯃꯨꯛ ꯇꯧꯒꯅꯤ ꯐꯤ ꯇꯨꯕꯒꯤꯁꯨ ꯑꯃꯛ ꯇꯧꯒꯅꯤ ꯑꯗꯨ ꯑꯣꯏꯔꯗꯤ ꯀꯅꯥ
ꯃꯥꯒꯤ ꯂꯦꯝꯗꯤ ꯂꯦꯝꯃꯝꯃꯔꯣꯏꯀꯣ
ꯎꯝ ꯂꯦꯝꯗ꯭ꯔꯦ ꯑꯩꯈꯣꯏꯅ ꯑꯃꯨꯛ ꯊꯥꯔꯛꯄꯅꯦ
ꯑꯣ ꯌꯥꯝ ꯐꯩꯅꯦ ꯑꯗꯨ ꯑꯣꯏꯔꯁꯨ ꯇꯝꯕ ꯂꯣꯏꯔꯗꯤ ꯑꯁ ꯃꯥ ꯅ ꯃꯨ ꯇꯥꯂꯛ ꯀꯠꯀꯗꯕꯁꯤꯗꯤ ꯀꯩꯅꯣ ꯇꯧꯔꯣꯅꯦ ꯑꯗꯣ ꯅꯪꯒꯤꯁꯨ
ꯁꯦ ꯈꯪꯗꯦ ꯑꯇꯣꯞꯄꯅ ꯅꯠꯇ꯭ꯔꯁꯨꯀꯣ ꯏꯅꯥꯎ ꯂꯨꯄꯥꯗꯣ ꯇꯧꯍꯜꯂꯁꯤꯔ ꯀꯥꯟꯒꯁ ꯑ ꯑꯩꯈꯣꯏ ꯈꯨꯟꯗ ꯃꯁꯛ ꯈꯔ ꯐꯖꯕꯀꯣ ꯈꯟꯗꯣꯛꯑꯒ ꯐꯖꯕ ꯐꯖꯕꯤꯁꯤꯡꯗꯣ
ꯑꯣ ꯑꯣ ꯇꯧꯔꯣ ꯌꯥꯏ ꯀꯩꯅꯣ ꯅꯣꯏ ꯅꯣꯏꯒꯤ ꯂꯝꯕꯤꯗꯣ
ꯇꯔꯥ
ꯆꯠꯀꯗꯕꯅꯤꯅꯦ ꯃꯤꯡ ꯆꯠꯀꯗꯕꯗꯣ ꯍꯥꯟꯅ ꯇꯧꯒꯗꯕꯅꯦ ꯃꯤꯅ ꯈꯪꯅꯔꯛꯄꯗꯒꯤ ꯕꯤꯖꯤꯅꯦꯁꯁꯨ ꯆꯥꯎꯈꯠꯇꯣꯏꯅꯦ ꯃꯤ ꯈꯪꯗ꯭ꯔꯤ ꯐꯥꯎꯗꯤ ꯌꯥꯔꯣꯏ ꯍꯥꯏꯕ
ꯅꯪ
ꯅꯪ ꯀꯩꯅꯣ ꯑꯣ ꯐꯅꯦꯛꯀꯤ ꯑꯩꯈꯣꯏ ꯐꯅꯦꯛꯀꯤ ꯃꯇꯥꯏꯗꯨꯗꯤ ꯇꯨꯕ ꯍꯩꯔꯕꯣ
ꯐꯅꯦꯛ ꯑꯗꯨ ꯑꯗꯨ ꯃꯦꯆꯤꯟꯗꯣ ꯄꯥꯏꯗ꯭ꯔꯤꯕꯅꯤꯅ ꯈꯪꯗꯦꯍꯦ ꯑꯗꯨ ꯀꯃꯥꯏꯅ ꯄꯥꯏꯕ꯭ꯔꯥ ꯍꯥꯏꯕꯗꯣ ꯑꯁ ꯑꯩꯅ ꯇꯝꯕꯗꯤ ꯆꯨꯝꯅ ꯑꯗꯨꯝ ꯕꯦꯁꯤꯡ
ꯌꯥꯝ ꯐꯔꯦ ꯅꯪꯒꯤ ꯀꯩꯅꯣ ꯐꯨꯔꯤꯠ ꯈꯣꯡꯒ꯭ꯔꯥꯎꯒꯨꯝꯕ ꯂꯩꯗ꯭ꯔꯁꯨꯀꯣ ꯑꯗꯨꯝ ꯌꯨꯝꯗ ꯂꯩꯅꯕꯁꯤꯡꯁꯨ ꯅꯪꯅ ꯇꯨꯕ ꯌꯥꯔꯦꯕ ꯂꯩꯔꯣꯅꯦ ꯄꯩꯁꯥ ꯌꯥꯝ ꯄꯥꯏꯔ ꯀꯔꯤ
ꯎꯁ ꯑ ꯃꯦꯆꯤꯟꯗꯣ ꯌꯥꯝ ꯇꯥꯡꯉꯕꯅꯦ ꯍꯧꯖꯤꯛꯁꯦ ꯀꯗꯥꯏ ꯑꯩ ꯄꯩꯁꯥ ꯂꯩ ꯂꯩꯔꯦ ꯃꯥꯏ ꯇꯩꯅꯕ ꯀꯔꯤꯝ ꯐꯥꯎ ꯂꯩꯇ꯭ꯔꯦꯅ ꯍꯧꯖꯤꯛ ꯀꯥꯔꯒ ꯂꯩꯔꯦ ꯃꯥꯏꯁꯤꯅ ꯀꯔꯤꯅꯣ
ꯇꯩꯗ꯭ꯔꯁꯨ ꯌꯥꯏ
ꯑꯁ ꯀꯩꯅꯣꯗꯣ ꯄꯤꯝ ꯄꯜꯁꯇꯣ ꯑꯗꯨꯝ ꯑꯃ ꯅꯠꯇ꯭ꯔꯒ ꯑꯃ ꯑꯗꯨꯝ ꯊꯣꯛꯄꯒꯤ ꯑꯁ
ꯑꯁ ꯑꯗꯨꯗꯤ ꯄꯥꯈꯪꯁꯤꯡ ꯌꯦꯡꯕꯤꯕꯒꯤꯅꯤ ꯀꯩꯅꯣ
ꯑꯩꯗꯣ ꯃꯄꯥꯟ ꯔꯨꯝ ꯃꯅꯨꯡꯗꯒꯤ ꯃꯄꯥꯟ ꯊꯣꯛꯇ꯭ꯔꯦ ꯄꯥꯈꯪꯁꯤꯡꯁꯨ ꯎꯗ꯭ꯔꯦ
ꯎꯗꯁꯨ ꯅꯪꯒꯤ ꯋꯥꯈꯜ ꯈꯜꯂꯤꯗꯨꯗꯤ
ꯈꯔꯗꯨꯁꯨ ꯑꯩꯗꯤ ꯎꯝ ꯄꯥꯈꯪꯒꯤ ꯋꯥꯈꯜꯁꯨ ꯊꯣꯛꯇ꯭ꯔꯦꯅꯦ ꯄꯥꯈꯪꯁꯦ ꯀꯃꯥꯏꯅ ꯃꯁꯛꯁꯤꯡꯗꯣ ꯀꯃꯥꯏꯅ ꯇꯧꯕ꯭ꯔꯥ